ꯑꯣ ꯇꯔꯦ
ꯑꯣꯏꯔꯣꯝ ꯆꯦꯄ ꯀꯥꯏꯅꯅꯣ
ꯑꯣꯏꯔꯣꯝꯅ ꯃꯊꯟ ꯃꯊꯟ ꯆꯦꯞꯁꯤꯟꯕ ꯂꯝꯄꯥꯛꯇ ꯂꯝꯄꯥꯛꯇ
ꯑꯃ ꯀꯣꯏꯂꯥ ꯄꯔꯦꯡꯗꯨꯗ ꯑꯣꯏꯅ ꯊꯧꯋꯣ
ꯑꯗꯨꯗ ꯊꯧꯔꯀꯩꯗꯧꯗꯣꯏꯕ
ꯍꯥꯏꯗꯤ ꯀꯣꯏꯂꯥꯗꯨꯅ ꯍꯦ ꯂꯥꯛꯕꯅꯦ ꯂꯝꯄꯥꯛꯀꯤꯗꯤ ꯆꯖꯥꯛꯀꯤꯡ ꯃꯌꯥꯝꯗꯨꯅ ꯐꯦꯔꯦ ꯐꯦꯔꯦ ꯐꯦꯔ ꯐꯦꯔ ꯑꯗꯨꯝ ꯍꯥꯏꯕꯅꯦꯕꯀꯣ
ꯑ ꯀꯅꯥꯅ ꯍꯥꯏꯔꯤꯕ
ꯑꯗꯨꯗꯣ ꯂꯝꯕꯤꯗꯣ ꯅꯨꯡꯉꯥꯏꯇꯕꯩ ꯑꯗꯨꯃꯥꯏꯅ ꯇꯧꯕꯅꯤ ꯑꯗꯨꯗꯣ ꯍꯥꯏꯗꯤ ꯑꯗꯨꯗꯩ ꯇꯝꯃꯒꯅ ꯀꯣꯏꯂꯥꯁꯥꯁꯇ
ꯂꯥꯏꯗꯦ ꯂꯨꯏꯌꯦ ꯍꯥꯏꯗꯤ ꯑꯩꯈꯣꯏ ꯥ ꯇꯣꯡꯉꯒ ꯑꯗꯨꯝ ꯇꯝꯃꯦ ꯅꯣꯏꯩꯅ ꯎꯝ ꯑꯗꯨ ꯏꯁꯄꯤꯠꯇꯤ ꯀꯃꯥꯏꯅ ꯇꯧ ꯈꯪꯗꯦ ꯏꯁꯄꯤꯠꯁꯨ ꯂꯩꯈꯠꯂꯒꯅ ꯈꯪꯆ ꯆꯦꯜꯂꯦ ꯂꯩꯈꯠꯇ꯭ꯔꯒꯅ ꯃꯊꯟꯇ ꯑꯗꯨꯝ ꯇꯥꯞꯊꯔꯛꯑꯅꯤ ꯆꯥꯡ ꯑꯃꯝꯗ ꯆꯦꯟꯕ ꯏꯁꯄꯤꯠ ꯁꯨꯡꯂꯩ ꯂꯩꯇꯕ
ꯏꯁꯤꯁꯇꯦꯕ ꯂꯣꯏ ꯅꯠꯇꯦ
ꯑꯣꯏꯅ ꯊꯝꯗꯕ꯭ꯔꯣ ꯏꯁꯄꯤ ꯅꯪꯨꯥꯏ ꯑꯃꯨꯛ ꯂꯩꯊ ꯑꯗꯨꯃ ꯇꯧꯕ ꯁꯥꯠꯤꯔꯣ ꯏꯁꯇꯦꯕꯜ ꯑꯣꯏꯅꯕꯗꯣ ꯂꯩꯇꯦꯕ ꯏꯁꯇꯦꯕꯜ ꯑꯣꯏꯔꯦ ꯈꯜꯂ ꯊꯝꯃꯅꯤꯁꯨ ꯖꯔ ꯄꯥꯏꯒꯅꯤ ꯑꯗꯨꯝ ꯍꯥꯏꯗꯤ ꯂꯩꯗꯅ ꯑꯩꯈꯣꯏ ꯕꯥ ꯍꯣꯏ ꯑꯩꯈꯣꯏꯅꯒ ꯏꯁꯇꯦꯕꯜ ꯑꯗ ꯑꯗꯨꯝ ꯊꯧꯋꯤꯗꯅ ꯌꯥꯗꯩ ꯃꯊꯟ ꯌꯥꯡꯈꯠꯤꯈꯤꯕꯒꯤ ꯇꯥꯏꯞꯇꯧ ꯂꯝꯄꯥꯛ ꯃꯆꯥ ꯎꯝ ꯍꯥꯏꯗꯤ ꯇꯧꯕꯅꯦ ꯂꯄꯥꯗ ꯇꯝꯕꯗꯨ ꯄꯤꯠꯇꯨ ꯄꯤꯠꯇ꯭ꯔꯥ ꯈꯤꯖꯤꯇꯪ ꯊꯧꯒꯜꯂꯝꯕꯗ ꯊꯨꯡꯒꯤꯔꯥ ꯎꯝ
ꯑꯗꯨꯗ
ꯔꯥꯎ ꯍꯟꯅ ꯑꯣꯏꯔꯣ ꯆꯦꯠꯅꯣ ꯍꯣꯠꯅꯕꯗꯅꯤ ꯅꯠꯇꯦ ꯌꯦꯟꯂꯣꯝ ꯆꯦꯞꯅꯣ ꯍꯣꯠꯅꯕꯗ ꯑꯣꯏꯔꯣꯝ ꯉꯇꯪ ꯆꯦꯞꯄꯛꯄꯒꯤ ꯃꯁꯜ ꯄꯦ ꯑꯣꯏꯅ ꯇꯧꯔ ꯇꯣꯏ ꯑꯗꯨ ꯑꯗꯨꯒꯤ ꯅꯨꯃꯤꯠꯀꯤꯗꯣ ꯑꯩꯁꯨ ꯀꯨꯃ ꯗꯦꯃꯨ ꯑꯣꯏꯅ ꯇꯥꯔ ꯇꯧꯅꯦꯍ ꯀꯩꯅ ꯦꯝꯨ ꯍꯥꯏꯅ ꯁꯨꯃꯥꯏꯅ ꯍꯥꯏꯐꯦꯠ ꯊꯧꯔꯣꯑꯣ ꯑꯗꯨꯒ ꯁꯤ ꯏꯁꯄꯤꯠꯁꯦ ꯑꯗꯨꯝ ꯊꯥꯗꯣꯛꯑꯣ ꯁꯤ ꯃꯊꯟꯇ ꯑꯗꯨꯝ ꯆꯦꯜꯂꯤꯁꯦ ꯌꯦꯡꯉꯨ ꯈꯣꯅ ꯀ ꯅ ꯆꯣ ꯑꯗꯨ ꯍꯩꯕꯗꯤ ꯍꯥꯏꯅ ꯀꯩ ꯅꯅꯥꯣꯏꯖ ꯊꯧꯗꯕꯗꯣ ꯑꯩꯅ ꯊꯧꯗꯏꯗꯣ ꯀꯅꯥꯅ ꯊꯧꯗ ꯃꯥꯟꯒꯦ ꯑꯗꯨ ꯏꯁꯇꯥꯔꯠ ꯇꯧꯁꯨ ꯇꯧꯗꯅ ꯎꯝ ꯏꯁꯇꯥꯔꯠ ꯇꯧꯕꯁꯨ ꯌꯥꯏꯌꯦ ꯍꯥꯏꯗꯤ ꯑꯣꯂꯣ ꯑꯗꯨꯝ ꯇꯧꯋꯦꯅ ꯑꯩꯅ ꯍꯧ ꯑꯩꯗꯤ ꯑꯗꯨ ꯁꯗꯣ ꯁꯗꯅ ꯗꯨꯒ ꯍꯔꯅ ꯈꯣꯡ ꯈꯔ ꯊ ꯍꯔ ꯊꯦ ꯍꯔ ꯈꯣꯡ ꯎꯝ
ꯑꯗꯨꯗꯣ ꯌꯥꯕ꯭ꯔꯥ ꯌꯦꯡꯉꯤꯅꯦꯕ ꯒꯥꯔꯤꯒꯨꯝꯕ ꯑꯉꯥꯡꯒꯨꯝꯕ ꯆꯦꯟꯊꯣꯔꯁꯨ ꯍꯠꯣꯗ ꯈꯣꯡꯂꯒꯥ ꯅꯣꯏꯗꯣ ꯑꯗꯨꯝ ꯆꯨꯞ ꯆꯔꯤ ꯊꯧꯗꯥꯗꯅ ꯐꯦꯔꯦ ꯐꯦꯔꯦ ꯐꯦꯔꯦ ꯐꯦꯔꯦ ꯍꯥꯏꯗꯅ ꯑꯗꯨꯗꯣ ꯍꯥꯏꯗꯅꯕ ꯏꯁꯥꯏꯗꯕꯤꯗꯣ ꯐꯖꯅ ꯆꯨꯝꯇꯤꯡ ꯊꯧꯊꯔꯛꯑꯅꯤ ꯑꯗꯒꯤ ꯃꯣꯏꯒꯤ ꯑ ꯀꯗ
ꯃꯇꯠ ꯃꯇꯠ ꯇꯠꯂꯦ ꯅꯪ ꯉꯥꯡꯉꯤꯁꯤꯡꯗꯣ
ꯕꯨꯗꯗꯤ ꯇ ꯌꯥꯕꯣꯕ
ꯈꯪꯗꯦꯖꯕ ꯃꯇꯝꯇ ꯇꯠꯂꯦ ꯑꯗꯨꯝ
ꯍꯧꯖꯤꯛꯁ
ꯑꯝꯇ ꯇꯥꯒꯦꯗ꯭ꯔꯦ ꯍꯧꯖꯤꯛꯅ
ꯃꯗꯜ ꯆꯔꯣ
ꯅꯪꯒꯤꯗꯗꯏꯅꯤ
ꯌꯥꯗ
ꯌꯥꯝ ꯄꯤꯛꯅ ꯇꯥꯔꯦ ꯃꯈꯣꯟ ꯌꯥꯝ ꯄꯤꯛꯅ ꯇꯥꯔꯦ ꯍꯥꯏꯕ ꯃꯈꯣꯟ ꯑꯃꯨꯛ
ꯅꯠꯇ ꯀꯝ ꯇꯧ ꯇ ꯑꯗꯨꯒꯤꯗꯃꯥꯏ ꯐꯦꯔꯦ ꯐꯦꯔ ꯍꯥꯏꯗꯣ ꯍꯥꯏꯗꯨꯒꯤꯗ ꯊꯧꯗꯕ ꯇꯝꯃꯣꯕꯀꯣ ꯕꯥ ꯄ ꯊꯥꯎ ꯎꯗ ꯏꯅꯦ ꯃꯣ
ꯑꯗꯨꯗ ꯊꯧꯗꯔꯅꯤ
ꯅꯤ ꯑꯗꯨꯗꯨ ꯀꯩ ꯑꯃꯨꯛ ꯍꯧꯔꯅꯤꯗꯅ ꯎ ꯑꯗꯒꯤ ꯃꯥꯔꯁ ꯅꯥꯝꯒꯤ ꯑꯍꯥ ꯃ ꯀꯐꯝ ꯀꯔꯤ ꯈꯔ ꯊꯥꯡꯕꯗꯣ ꯇꯥꯏꯌꯦ ꯇꯥꯏꯌꯦ ꯑꯩ ꯈꯨꯝꯃꯤꯗꯨꯗꯤ ꯊ
ꯑꯗꯨꯗꯨ ꯀ ꯇ ꯇꯏꯐꯥꯎ ꯊꯧꯒꯠꯂꯅꯤ ꯑꯗꯩ ꯑꯃꯨꯛ ꯃꯃꯥꯏ ꯂꯩꯔꯒ ꯑꯃ ꯋꯥꯣꯏꯁꯀꯥꯎꯒꯤ ꯂꯩꯒꯝꯗꯣ ꯑꯃꯨꯛ ꯊꯧꯔꯅꯤ
ꯊ ꯐꯥꯗꯗꯧꯗꯦꯕ ꯀ
ꯕꯦꯒ ꯍꯥꯏꯁꯤ ꯖꯞꯖ ꯐꯥꯗꯣꯏ ꯅꯠꯇꯦ ꯇꯞꯂꯤ ꯇꯞꯂꯤ ꯐꯥꯔꯒ ꯑꯗꯨꯃꯥꯏꯅ ꯇꯧꯔꯒ ꯃꯃꯥꯏ
ꯑꯗꯨꯒ ꯃꯃꯥꯏꯗꯨꯣ ꯈꯔ ꯆꯦꯞꯄꯛꯑꯅꯤ ꯑꯗꯒꯤ ꯑꯩꯈꯣꯏ ꯂꯄꯥꯥꯟꯂꯣꯝꯗ ꯊꯧꯔꯒ ꯚ ꯑꯗꯨ ꯄꯔꯦꯡꯗꯨꯣ ꯇꯚꯥꯏ ꯍ ꯊꯧꯕ ꯇꯝꯗꯧꯅꯦ ꯑꯗꯨ ꯑꯩꯗꯤ ꯇꯝꯗ꯭ꯔꯦ ꯇꯃꯣꯏ ꯑꯥ ꯍ ꯎꯝ ꯀꯩ ꯋꯥ ꯉꯥꯡꯗꯅꯣ
ꯍꯥ
ꯀꯩ ꯉꯥꯡꯗꯨ ꯅꯥꯕ
ꯑ ꯎꯝ
ꯑꯩ ꯅꯅꯤ ꯏ ꯆꯂꯥꯏꯦ ꯑꯩ ꯑꯩꯅ ꯉꯥꯡꯅꯤꯡꯕ ꯍꯥꯏꯗꯤ ꯑꯩ ꯇꯨꯝꯅꯤꯡꯉꯦ ꯍꯪꯒꯥꯝ ꯐꯪꯆꯟꯗ ꯆꯠꯂꯦ ꯁꯤꯅꯦ ꯀꯩꯅ ꯇꯨ ꯅꯤꯡꯕꯩ ꯋꯥꯔꯤꯔꯤ ꯍꯥꯏ
ꯎꯝ
ꯇꯥꯕ꯭ꯔꯣ ꯑꯩ ꯉꯥꯡꯁꯦ
ꯇꯥꯏ ꯇꯥꯏ
ꯇꯥꯔꯗꯤ ꯅꯪꯅ ꯉꯥꯡꯕꯗꯣ ꯍꯧꯖꯤꯛ ꯈꯇꯪ ꯎ ꯎꯝ ꯇꯨꯝꯅꯤꯡꯉꯦ
ꯍꯜꯂꯣ ꯎꯝꯗꯃ
ꯇꯥꯗꯦ ꯍꯧꯖꯤꯛ ꯇ ꯑꯃꯨꯛꯀ ꯇꯥꯔꯑꯦ
ꯎ
ꯀꯔꯤ ꯊꯕꯥꯛ ꯅ ꯀꯔꯤ ꯊꯕꯛ ꯅꯥꯕ
ꯅꯪ ꯁꯝꯖꯦꯠꯇꯣ ꯀꯗꯥꯏ ꯂꯩꯈ꯭ꯔꯕ ꯁꯝꯖꯦꯠꯇꯨ ꯄꯨꯔꯛꯑꯣ ꯍꯥꯥ ꯗꯇꯥꯗꯤꯅ
ꯀꯥꯏ ꯑꯗꯨ ꯑꯗꯨꯕꯨ ꯐꯌꯥꯒ
ꯎꯝ ꯐꯔꯦ ꯑꯗꯨꯗꯤ ꯐꯔꯦ ꯌꯥꯝ ꯐꯔꯦ ꯅꯪ ꯐꯔꯦ ꯑꯗꯨꯗꯤꯅꯥ
ꯑ
ꯍꯧꯖꯤꯛꯛꯇ ꯇꯥꯔꯦ ꯄꯤꯅꯥ
ꯁꯦ ꯗꯝꯕꯤ ꯉꯇꯥꯑ
ꯑ ꯄꯤꯛꯅꯦ ꯆꯥꯏ ꯐꯣꯟ ꯐꯣꯟ ꯃꯁꯦꯅ ꯅ ꯍꯗ ꯇ ꯄꯤꯛꯅ ꯇꯥꯛꯑ
ꯎꯝ
ꯎꯝ ꯑꯦꯝ ꯈꯔ ꯈꯔ ꯄꯤꯒꯦ
ꯅ꯭ꯔ ꯈꯥꯏꯔ
ꯇꯅꯣ
ꯐꯣꯟ ꯃꯅꯨꯡ ꯗꯦꯒꯉ ꯍꯥꯏꯔꯥꯎ
ꯐꯣꯝ ꯃꯅꯨꯡ ꯆꯪꯁꯤꯜꯂꯒ ꯉꯥꯡꯑꯣ
ꯐ
ꯀꯥꯏꯅꯣ
ꯇꯥꯎꯕꯨ
ꯑꯥ
ꯀꯩꯀꯩꯒꯤꯦꯝꯅꯣ ꯅꯪ ꯁꯥꯟꯅꯩꯗꯣ ꯍꯧꯖꯤꯛꯀꯤ ꯁꯥꯟꯅꯩꯒꯤꯦꯝꯗꯣ ꯀꯩꯒꯤꯅꯣ
ꯇꯨꯝꯕꯤ ꯀꯥꯞꯊꯅꯕꯤ ꯁꯗꯦ ꯎꯝ ꯖꯨꯝ ꯖꯨꯝꯕꯤ ꯀꯥꯞꯊꯠꯅꯕꯤꯅꯦ
ꯑꯗꯨ ꯀꯃꯥꯏꯅꯅꯣ ꯄꯣꯠ ꯆꯩ ꯗ꯭ꯔꯣꯄꯩꯗꯒ ꯇꯧꯗꯨꯅꯣ
ꯑꯗꯨꯅ ꯏꯚꯦꯟ ꯑꯗꯨꯅ ꯃꯣꯠ ꯑꯇꯣꯞꯄ ꯍꯥꯏꯇꯥꯔꯦ ꯗꯦꯜꯂꯤꯒꯤ ꯑꯣꯏꯅ ꯑꯣꯏꯅ ꯅꯨꯡꯇꯤꯒꯤ ꯔꯤꯋꯥꯔꯠ ꯐꯪꯕꯤ ꯈꯔꯇꯤ ꯋꯥ ꯑ ꯃꯀꯩꯅ ꯇꯣ ꯔꯥꯏꯁ ꯑꯣꯐ ꯀꯤꯡꯗꯝꯒ ꯃꯑꯣꯡ ꯃꯥꯟꯅꯩ ꯁꯤꯁꯦ
ꯎꯝ ꯑꯗꯨꯁꯨ ꯑꯗꯨꯅ ꯀꯃꯥꯏꯅ ꯇꯧꯗꯣꯏꯅꯣ ꯁꯨꯝ ꯀꯩꯅꯣꯅꯤꯅ ꯅꯪ ꯅꯪꯒꯤ ꯌꯨꯝ ꯃꯤꯒꯤ ꯌꯨꯝꯗ
ꯑꯒ ꯆꯕꯅꯦꯕ
ꯀꯕꯤ ꯌꯥ
ꯆꯅ ꯆꯝꯕꯤ ꯑꯃꯗꯨꯗꯔꯃꯤ ꯃꯤ ꯃꯗꯨꯗꯃꯤ ꯑꯣꯏꯅ ꯑꯣꯏꯕ ꯑꯥ ꯁꯤꯗꯦꯟ ꯌꯨꯝꯕꯤ ꯌꯨꯝꯕꯤꯁꯤꯅ ꯌꯨꯝ ꯅꯨꯡ ꯄꯨꯔ ꯄꯥꯏꯁꯜ ꯂꯩꯕꯤ ꯑꯣꯏꯗꯣꯏꯕ ꯑꯗꯣ ꯑꯩꯈꯣꯏꯅ ꯂꯧꯗꯦꯕ ꯃꯣꯏꯗꯤ ꯇꯞ ꯇꯥꯞꯅ ꯑꯥ ꯑꯥ ꯑꯥ
ꯍꯅꯨꯡꯉꯥꯏ
ꯑꯩꯈꯣꯏꯒꯤ ꯌꯨꯝ ꯁꯥꯔꯅꯤ ꯑꯗꯨꯒ ꯃꯣꯏ ꯌꯨꯝꯕꯤ ꯂꯩꯕ ꯃꯐꯝꯗꯨꯗ ꯃꯇꯦꯛ ꯃꯇꯦꯛ ꯁꯥꯍꯔ ꯁꯥꯍꯔ ꯆꯠꯂꯅꯤ ꯑꯗꯨꯒ ꯌꯨꯝꯕꯤ ꯃꯐꯝꯗꯣ ꯌꯧꯔꯀꯥꯟꯗ ꯣꯏ ꯀꯥꯊꯠꯅꯔꯅꯤ ꯑꯗꯨꯒ ꯃꯣꯏ ꯉꯃꯒ ꯃꯣꯏ ꯃꯐꯝ ꯑꯗꯨꯝ ꯑꯣꯏ ꯂꯩꯔꯦ ꯑꯩꯈꯣꯏ ꯉꯝꯃꯒꯅ ꯑꯗꯨꯝ ꯑꯩꯈꯣꯏꯅ ꯂꯧꯔꯦ ꯍꯥꯏ ꯁꯃꯗꯤ ꯊ ꯆꯅꯤꯥ ꯁꯥꯗꯕꯤ ꯆꯠꯄ ꯁꯨꯡꯌꯥ ꯌꯥꯗꯦ ꯦꯝꯅ ꯌꯥꯍꯟꯗ꯭ꯔꯦꯕ ꯃꯣꯏ ꯇ
ꯏ ꯀ ꯑꯗꯨꯁꯨ
ꯇꯔꯇꯦ ꯏꯊꯦ ꯍꯥꯏꯒꯦ
ꯅ ꯁꯅꯤ
ꯑꯥ ꯑꯩꯈꯣꯏ ꯃꯌꯥꯝꯒꯤꯨꯝ ꯍꯥꯏꯇꯥꯔꯦ ꯑꯩꯈꯣꯏ ꯀ꯭ꯂꯥꯟ ꯑꯝꯗ ꯄꯨꯂꯞ ꯌꯥꯎꯗꯣꯏꯅꯦꯕꯀꯣ ꯑꯗꯨ ꯄꯨꯂꯞ ꯁꯥꯗꯨ ꯃꯣꯏꯒꯤ ꯂꯤꯇꯔꯒꯨꯝꯕ ꯄꯔꯃꯤꯁꯟ ꯄꯥꯏꯕ ꯀꯥꯡꯕꯨ ꯑꯗꯨꯝ ꯁꯥꯗꯦ ꯃꯣꯏꯅ ꯃꯣꯏꯟ ꯁꯥꯗ꯭ꯔ ꯌꯥꯗꯕ
ꯑꯦꯗꯤ ꯃꯣꯏ ꯁꯅꯥꯤꯗꯤ
ꯑ ꯃꯣꯏ ꯁꯥꯗꯩ ꯆꯠꯄ ꯌꯥꯗ꯭ꯔꯥ ꯑꯗꯨꯝ ꯄꯜꯂ ꯑꯗꯨꯝ ꯂꯩꯌꯦꯕ ꯑꯩ ꯀꯣꯏ ꯀꯝꯕꯕꯨ ꯄ꯭ꯂꯞ
ꯎꯝ
ꯍꯁꯅꯦ ꯍꯥꯏꯗꯤ ꯌꯨꯝꯗꯨꯨꯝꯕꯅꯦ
ꯍꯥꯏꯗꯤ ꯑꯩꯒꯤꯁꯨ ꯅꯠꯇꯕ ꯅꯪꯒꯤꯁꯨ ꯅꯠꯇꯕ ꯃꯌꯥꯝꯒꯤ ꯌꯨꯝꯗꯣ
ꯗꯨ ꯀꯨꯝꯕꯅꯤ
ꯑꯗꯒꯤ ꯍꯥꯏꯐꯦꯠ ꯃꯑꯣꯡꯁꯤꯅ ꯃꯣꯏꯅ ꯊꯥꯗꯗꯤ ꯆꯠꯄ ꯌꯥꯗ ꯍꯥꯏꯁꯤꯅ ꯂꯤꯗꯔꯒꯨꯝꯕ ꯑꯩꯈꯣꯏꯅ ꯂꯥꯏꯠꯇꯨ ꯏꯁꯇꯥꯔꯠ ꯇꯧꯗ ꯌꯥꯗꯕꯗꯣ
ꯃ ꯄꯔꯃꯤ ꯎꯝ ꯀ ꯊꯝꯕꯗ